ꯑ ꯇ
ꯍꯧꯖꯤꯛꯁꯦ ꯀꯔꯣꯒꯤꯗꯤ ꯑꯥꯎ ꯇꯥꯏ ꯇꯥꯏ ꯎ
ꯂꯧ ꯁꯤꯡꯨ ꯉꯁꯥꯏ ꯑꯌꯨꯛ ꯆꯠꯂꯨꯏ ꯍꯥꯏꯗꯣ
ꯂꯧꯁꯦ ꯑꯗꯨꯅꯦꯅꯦ ꯂꯧꯁꯦ ꯆꯠꯀꯦꯅ ꯇꯧꯕꯗꯨ ꯂꯧꯁꯤ ꯆꯠꯇ꯭ꯔꯦ ꯑꯩ ꯄꯨꯡꯁ ꯊꯦꯡꯉꯕꯅꯤ ꯊꯦꯡꯅ ꯍꯧꯒꯠꯂꯦꯕ
ꯍꯥꯏꯗꯤ ꯂꯧ ꯀꯌꯥ ꯀꯌꯥꯝ ꯆꯥꯎꯅ ꯎꯔꯤꯅꯣ ꯁꯪꯒꯝ ꯍꯥꯏꯇꯥꯣ
ꯁꯪꯉꯝ ꯑꯃꯒꯤ ꯆꯥꯡꯅꯦꯗ ꯁꯪꯉꯝ ꯑꯃꯅꯤ ꯔꯠ ꯂꯧꯔꯤ ꯌꯥꯟꯕ ꯈꯣꯠꯄꯗꯤ ꯂꯣꯏꯈ꯭ꯔꯦ ꯂꯧꯔꯤ ꯁꯥꯕꯅꯦꯕ ꯑꯗꯨꯒꯤ ꯂꯧꯔꯤ ꯑꯃ ꯑꯃ ꯑꯅꯤ ꯇꯪ ꯉꯥꯏ ꯍꯧꯔꯦ ꯌꯥꯝꯗ꯭ꯔꯦꯕ
ꯅꯣꯏꯗꯤ ꯌꯥꯝ ꯊꯨꯅ ꯃꯪꯉꯝ ꯆꯠꯂꯝꯃꯤꯅ ꯑꯩꯈꯣꯏ ꯑꯩꯈꯣꯏꯕꯨ ꯑꯩꯈꯣꯏ ꯂꯣꯝꯗꯗꯤ ꯂꯧꯔꯤ ꯌꯥꯕ ꯍꯧꯗꯦ ꯀꯩꯅꯣꯒꯤ ꯀꯔꯤ ꯄꯥꯃꯦꯟ ꯍꯨꯟꯕ ꯍꯥꯏꯕ ꯀꯩꯅꯣ
ꯑ ꯄꯥꯝꯃꯟ ꯄꯥꯝꯃꯟ ꯍꯨꯟꯕ ꯑꯣꯏꯅꯃꯛ
ꯑ ꯑꯗꯨ ꯑꯗꯨ ꯇꯧꯅꯕꯗꯣ ꯉꯥꯏꯔꯦ ꯁ꯭ꯋꯥꯏꯗꯗꯤ
ꯎꯝ ꯑ ꯄꯥꯃꯦꯟ ꯑꯗꯨꯝ ꯍꯨꯟꯕ ꯌꯥꯎꯅꯩꯌꯦ ꯁꯤꯗ ꯑꯗꯨꯝ ꯍꯥꯏꯗꯤ ꯑꯩꯈꯣꯏꯅ ꯑꯃꯨꯛ ꯄꯥꯝꯃꯦ ꯅꯠꯇꯕꯤꯗ ꯑꯣꯏꯅ ꯑꯗꯨꯝ ꯇꯧꯁꯦ ꯍꯥꯏꯅ
ꯑꯣ ꯍꯨꯟꯗꯕꯤꯗ ꯍꯥꯟꯅ ꯀꯩꯅꯣꯁꯨ ꯊꯥꯕ
ꯎꯝ
ꯑꯗꯨ ꯅꯗꯤ ꯑꯗꯨ ꯅ ꯍꯅꯒ ꯑꯗꯨꯅ ꯍꯥꯎ
ꯍꯥꯏꯗꯤ ꯁꯨꯝ ꯃꯥꯒꯤ ꯀꯩꯅꯣ ꯅꯥꯄꯤꯁꯤꯡꯗꯣ ꯑꯃꯨꯛ ꯍꯧꯖꯤꯜꯂꯛꯄꯗꯣ ꯍꯥꯏꯗꯤ ꯐꯧ ꯍꯧꯔꯕ ꯃꯇꯨꯡꯗ ꯅꯥꯄꯤꯁꯤꯡꯗꯨꯅ ꯑꯣꯏꯅ ꯀꯩꯅꯣꯒꯤ ꯃꯑꯣꯡꯗ ꯄꯦꯔꯥꯁꯥꯏꯠꯀꯤ ꯃꯑꯣꯡꯅꯦ ꯇꯧꯔꯒ ꯍꯧꯖꯤꯜꯂ ꯐꯖ ꯅꯨꯡꯉꯥꯏꯇꯦ ꯑꯗꯨꯗꯤ
ꯑꯁꯨ ꯃꯁꯨꯃꯦ ꯑꯗꯨ ꯑꯧ ꯐꯧ ꯃꯔꯛꯇ ꯐꯧ ꯃꯥꯟꯕ ꯌꯥꯜꯂꯛꯄꯁꯤꯅꯤ ꯑꯣ ꯑꯁ ꯐꯧꯁꯨ ꯐꯧꯁꯨ ꯍꯥꯠꯄ ꯃꯣꯏꯅ ꯄꯣꯠꯊꯣꯛꯑꯁꯨ ꯌꯥꯝ ꯍꯂꯥꯛꯇꯕ
ꯍꯥꯏꯗꯤ
ꯌꯥꯝ ꯇꯣꯏꯅ ꯃꯣꯏ ꯂꯧꯊꯣꯛꯄꯗ‌ꯣ ꯉꯝꯗꯤ ꯉꯝꯗ
ꯑꯩ ꯀꯩꯅꯣꯒꯤ ꯐꯧꯒꯤꯅ‌ꯦꯅ ꯃꯥꯒꯤ ꯍꯥꯞꯈꯤꯕ ꯍꯥꯔ ꯅꯨꯡ ꯑꯗꯨꯒ
ꯎꯝ
ꯊꯨꯝ ꯀꯩꯀꯩ ꯌꯥꯎꯕ ꯃꯈꯩꯁꯤꯡꯗ‌ꯣ ꯂꯣꯏꯅ ꯃꯣꯏ ꯅꯥꯄꯤ ꯃꯈꯩꯁꯤꯡ ꯑꯣꯏꯅ ꯂꯣꯏꯅ ꯂꯧꯊꯣꯛꯄꯗꯣ
ꯎꯝ ꯃꯣꯏꯅ ꯂ‌ꯣꯏꯟ ꯆꯥꯊꯣꯛꯈ꯭ꯔꯕꯅꯤꯅ ꯑꯃꯗꯤ ꯆꯥꯎꯗ꯭ꯔꯦꯗꯣ
ꯆꯥꯎꯗ꯭ꯔ‌ꯦ ꯑꯗꯤ ꯑꯗꯨꯒ ꯀꯩꯟꯗꯨꯝ ꯍꯥꯏꯗꯤ ꯅꯥꯄꯤꯗꯣ ꯌꯥꯜꯂꯒ ꯈꯣꯠꯂꯒ ꯑꯗꯨ ꯂꯧꯔꯤ ꯁꯥꯕ ꯈꯣꯠꯄ ꯑꯣꯏꯅ ꯇꯧꯕꯅꯦꯕ
ꯎꯝ ꯎꯝ ꯌꯥꯏ ꯑꯗꯨꯃꯥꯏꯅ ꯇꯣꯏꯅ ꯈꯤꯇꯪ ꯈꯤꯇꯪ ꯑꯗꯨꯃꯥꯏꯅ ꯐꯣꯠꯄ ꯈꯣꯠꯄ ꯗꯒꯤ ꯁꯦ ꯁ‌ꯦꯟꯅꯗ꯭ꯔꯗꯤꯀꯣ ꯃꯣꯏꯗꯤ ꯉꯁꯥꯏꯒꯤ ꯀꯁ ꯃꯣꯏꯗꯤ ꯖꯔ ꯖꯣꯔꯔꯁꯨ ꯄꯣꯛꯄꯅꯦꯕ ꯐꯧꯃꯥꯟ ꯐꯧꯃꯥꯟꯕꯁꯤꯡꯁꯦ
ꯀꯣꯑꯦ ꯀ‌ꯣꯑꯦ
ꯑꯗꯒꯤ ꯑꯁ ꯐꯧ ꯂꯣꯛꯄꯁꯦ ꯑꯃꯔꯣꯝꯗ ꯀꯩꯅꯣ ꯇꯧꯕꯅꯤꯅꯦ ꯋꯥꯖꯕꯅꯤꯅ‌ꯦ ꯀꯩꯅꯣ ꯇꯧꯔꯒ ꯋꯥꯍꯩ ꯑꯃꯨꯛ ꯇꯥꯔꯦ ꯈꯣꯠꯂꯦ ꯍꯥꯏꯇꯥꯥꯔꯒꯗꯤ ꯑꯃꯨꯛ ꯀ‌ꯣꯏꯇꯥꯟ ꯇꯥꯟꯅꯗꯣꯏꯅꯤꯗꯣ
ꯎꯝ ꯇꯥꯟꯅꯥꯗꯨꯏꯅꯤ ꯇꯥꯟꯅꯗꯨꯏꯅꯤ
ꯑꯗꯩ ꯅꯣꯏ ꯍꯥꯔꯗꯤ ꯀꯃꯥꯏ ꯇꯧꯒꯦ ꯒꯣꯔꯃꯦꯟꯒꯤ ꯍꯥꯔ ꯔ‌ꯣ ꯀꯩꯅꯣ ꯂꯩ ꯍꯣꯡꯅ ꯂꯩꯕꯤꯗ‌ꯣ ꯑꯗꯨꯝ ꯇꯣꯏꯅ ꯂꯥꯛꯄ꯭ꯔ‌ꯣ ꯀꯃꯥꯏ ꯇꯧꯏ
ꯍꯥꯔꯁꯦ ꯑꯗꯨꯝ ꯀꯩꯅꯣꯒꯤ ꯗꯨꯀꯥꯟꯗꯥꯔꯅ ꯃꯣꯏꯅ ꯒꯣꯕꯔꯃꯦꯟꯗꯒꯤ ꯂꯧꯔꯒ
ꯑꯥ
ꯑꯗꯨꯒ ꯃꯣꯏꯅ ꯍꯥꯏꯗꯤ ꯇꯦꯛ꯭ꯁ ꯑꯣꯏꯅ ꯊꯤꯔꯒ ꯀꯩꯅꯣ ꯂꯩꯕꯩ ꯃꯍꯨꯠꯇ ꯇꯦꯛꯁ ꯑꯣꯏꯅ ꯊꯤꯔꯤꯅꯦꯕ
ꯑ
ꯃꯣꯏꯁꯨ ꯍꯥꯏ ꯈꯔ ꯌꯥꯝꯅ ꯂꯧꯕ ꯌꯥꯅꯕꯒꯤ ꯃꯑꯣꯡꯗ
ꯎ
ꯍꯥꯏꯗꯤ ꯔꯥ ꯑꯥ ꯄꯣꯠ ꯆꯩꯗꯣ ꯒꯣꯕꯔꯃꯦꯟꯒꯤꯅꯦꯅ ꯌꯥꯝꯅ ꯂꯧꯔꯛꯑꯒꯗꯤ ꯑꯃꯨꯛ ꯌꯥꯗꯦꯗꯅ ꯍꯥꯏꯗꯤ ꯃꯈꯣꯏ ꯃꯤꯁꯤꯡ ꯃꯤꯁꯤꯡꯒꯤ ꯑꯣꯏꯅ ꯑꯗꯨꯝ ꯄꯤꯔꯛꯄꯅꯤꯅ ꯑꯗꯨꯒꯤ ꯃꯇꯨꯡ ꯏꯟꯅ ꯃꯣꯏꯅ ꯇꯦꯛꯁꯇꯨ ꯆꯥꯎꯅ ꯊꯤꯔꯒ ꯑꯃꯨꯛ ꯍꯥꯏ ꯇꯦꯛꯁꯁꯨ ꯆꯥꯎꯖꯔꯕꯅꯤꯅ ꯒꯣꯕꯔꯃꯦꯟꯅꯁꯨ ꯑꯃꯨꯛ ꯋꯥꯠꯄꯗꯣ ꯑꯃꯨꯛ ꯃꯈꯥ ꯍꯥꯞꯊꯔꯛꯀꯦꯁꯨ ꯌꯥꯏꯌꯦꯗꯅ ꯄ꯭ꯔꯖꯥ ꯃꯌꯥꯝꯒꯤ ꯀꯣꯟꯅꯅꯕ ꯑꯗꯨꯒ ꯃꯨꯛ ꯑꯩꯈꯣꯏꯅ ꯑꯃꯨꯛ ꯗꯨꯀꯥꯟꯗꯥꯔꯗꯒꯤ ꯑꯃꯨꯛ ꯂꯩꯕꯅꯦꯕ
ꯎꯝ ꯍꯝ ꯗꯨꯀꯥꯟꯗꯥꯔꯗꯨꯅꯗꯤ ꯑꯗꯨꯝ ꯀꯩꯅꯣ ꯒꯣꯔꯃꯦꯟꯒꯤ ꯃꯃꯜꯗ ꯌꯣꯜꯂꯛꯄ ꯅꯠꯇ꯭ꯔꯣ
ꯃꯣꯏꯒꯤ ꯆꯥꯡ ꯗꯗꯤ ꯑꯗꯨꯝ ꯌꯣꯟꯕꯁꯨ ꯌꯥꯎꯋꯦ ꯑꯗꯨ ꯆꯍꯤ ꯈꯨꯗꯤꯡꯒꯤ ꯑꯗꯨꯝ ꯄ꯭ꯔꯥꯏꯖꯇꯤ ꯑꯗꯨꯝ ꯀ ꯀꯩꯅꯣꯗꯤ ꯂꯩꯌꯥ ꯑꯗꯨꯝ ꯆꯦꯟꯖ ꯈꯔꯗꯤ ꯑꯗꯨꯝ ꯂꯩꯌꯦꯕ
ꯎꯝꯍꯝ ꯍꯣꯏ ꯃꯣꯏꯒꯤꯁꯨ ꯉꯁꯥꯏꯒꯤ ꯇꯦꯛꯁꯇꯨ ꯇꯦꯛꯁꯁꯨ ꯃꯣꯏꯅ ꯊꯤꯕ ꯀꯧꯕꯅꯤꯅ ꯃꯣꯏꯗꯩꯁꯨ ꯈꯤꯇꯪ ꯇꯦꯛꯁꯀꯤ ꯃꯃꯜ ꯐꯨꯒꯠꯅꯕ ꯅꯣꯏꯗꯩꯁꯨ ꯈꯤꯇꯪꯕꯨꯗꯤ ꯂꯧꯔꯝꯃꯅ‌ꯦ
ꯎꯝ ꯈ ꯈꯔ ꯆꯥꯡꯗꯨꯕꯨꯗꯤ ꯂꯧꯔꯛꯑꯦ ꯑꯗꯨ ꯑꯣꯏꯔꯒꯁꯨ ꯑꯥꯗ ꯆꯠꯂꯒ ꯂꯥꯏꯟ ꯀ ꯂ‌ꯦꯞꯅꯔꯒ ꯂꯍꯥꯟꯒ ꯌꯥꯝ ꯋꯥꯅ ꯂꯦꯞꯅꯔꯒ ꯇꯧꯗꯧ ꯃꯣꯠꯇꯦ ꯀꯩꯗꯧꯕꯅꯣ꯫ ꯍꯥꯏꯗꯤ ꯌꯛꯇ ꯂꯧꯔꯤꯀꯥꯟ ꯄꯩꯁꯥ ꯈꯔꯒꯤꯗꯃꯛꯇꯕꯨ ꯑꯣꯏꯅ꯫ ꯑꯗꯨꯝ ꯂꯧꯊꯣꯛꯍꯧꯔꯁꯦ ꯍꯥꯏꯗꯤ ꯂꯧꯔꯒꯦ꯫ ꯁꯤꯗꯤ ꯑꯗꯨꯝ ꯇꯧꯔꯦꯕ꯫
ꯎꯝ ꯃꯥꯅꯦ ꯑꯃꯗꯨ ꯗꯒꯁꯒꯤ ꯍꯥꯔꯗꯨ ꯍꯥꯐꯝꯗ ꯂꯧ ꯍꯥꯏꯁꯤꯗꯤ ꯃꯇꯝ ꯆꯥꯅ ꯍꯥꯞꯄꯕꯗꯗꯤ ꯌꯥꯗꯕꯅꯤꯗꯣ ꯃꯆꯤꯟꯖꯥꯛ ꯊꯥꯛꯄꯒꯨꯝꯕꯅꯤ ꯅꯠꯇ꯭ꯔꯥ꯫
ꯎꯝ꯫
ꯑꯗꯨ ꯉꯁꯥꯏꯒꯤ ꯍꯥꯔꯗꯣ ꯍꯥꯞꯄꯝꯗꯥꯏꯗꯨꯗꯗꯤ ꯒꯣꯔꯃꯦꯟꯒꯤ ꯑꯗꯨꯝ ꯉꯥꯏꯔ ꯂꯩꯔꯤꯅꯦꯅ ꯒꯣꯔꯃꯦꯟꯅ ꯁꯨꯛꯂꯥꯛ ꯂꯥꯛꯈꯤꯗ꯭ꯔꯦ꯫ ꯑꯗꯒꯤ ꯁꯣꯝꯗꯗꯤ ꯂꯧꯎ ꯁꯤꯡꯎ ꯇꯧꯕꯁꯤꯡ ꯄꯩꯁꯥ ꯋꯥꯅꯕꯁꯨ ꯀꯣꯡ ꯌꯥꯝꯌꯥꯝ ꯌꯥꯎꯅꯤꯅ ꯃꯤ ꯁꯣꯠꯅꯩꯅꯦꯕ꯫ ꯗꯨꯀꯥꯟꯗꯩ ꯀꯩꯗꯒꯤ ꯑꯗ ꯑꯃꯗꯤ ꯑꯃꯗꯤ ꯄꯨꯕ ꯂꯥꯛꯄ ꯇꯧꯅ ꯀꯣꯟꯅ ꯁꯤꯡꯒꯦ ꯍꯥꯏꯖꯔꯒ ꯑꯗꯨꯝ ꯇꯧꯅꯔꯒ꯫ ꯒꯣꯔꯃꯦꯟꯒꯤꯅ ꯀꯣꯟꯅ ꯂꯥꯛꯑꯀꯥꯟꯗ ꯑꯃꯨꯛ ꯁꯤꯡꯅꯕꯤ꯫ ꯍꯥꯏꯗꯤ ꯂꯧ ꯎꯕꯁꯦ ꯑꯃꯔꫭꯝꯗ ꯌꯥꯝ ꯅꯨꯡꯁꯤꯌꯦꯗꯤ꯫ ꯑꯩꯈꯣꯏ ꯏꯃꯨꯡꯁꯨ ꯂꯧ ꯎꯔꯒ ꯑꯗꯨꯝ ꯍꯧꯔꯛꯄꯅꯤꯅꯀꯣ ꯑꯩꯈꯣꯏ ꯕꯥꯑꯣꯏ ꯀꯩ ꯑꯣꯏꯁꯨ ꯑꯈꯣꯏꯁꯨ ꯑꯗꯨꯝ ꯆꯠꯂꯛꯄꯅꯤꯅ꯫ ꯑꯋꯥꯕꯁꯦ ꯂꯧ ꯎꯕꯒꯤ ꯋꯥꯔꯤ ꯃꯊꯛ ꯇꯨꯗ ꯑꯃꯨꯛ ꯉꯁꯥꯏ ꯄꯣꯠꯇꯨ ꯐꯪꯉꯤ ꯐꯪꯗꯦ ꯐꯪꯉꯤ ꯐꯪꯗꯦ ꯇꯧꯟꯅꯕꯒꯤ ꯁꯦꯡꯒꯤ ꯑꯃꯨꯛ ꯑꯗꯨꯝꯕꯩ ꯄꯨꯕ ꯂꯥꯛꯄ ꯇꯧꯅꯕꯩ ꯋꯥꯕꯁꯦ ꯑꯃꯨꯛ ꯄꯤꯁꯤꯜꯂꯛꯄꯁꯦ ꯂꯧ ꯎꯕꯁꯤꯗꯀꯣ꯫
ꯎꯝ꯫
ꯁꯨꯝꯕꯥ ꯃꯌꯥꯝꯁꯦ ꯎꯔꯀꯥꯟꯗ ꯄꯨꯛꯅꯤꯡ ꯌꯥꯝ ꯅꯨꯡꯁꯤꯕ ꯊꯕꯛ ꯑꯃ ꯑꯣꯏꯕꯅꯦ ꯑꯗꯨꯕꯨ ꯈ꯭ꯋꯥꯏ ꯐꯗꯣꯏꯁꯦ ꯍꯌꯦꯡ ꯂꯧ ꯂꯣꯛꯄ ꯃꯇꯝꯁꯦ꯫ ꯁꯤꯃꯨꯛꯇꯤ ꯌꯥꯝ ꯍꯔꯥꯎꯅꯩ ꯃꯅꯤꯄꯨꯔꯒꯤ ꯌꯥꯝ ꯆꯠꯅꯕꯤ ꯌꯥꯝ ꯐꯖꯕ ꯑꯃ ꯂꯩ ꯁꯤ ꯅꯍꯥꯋꯥꯏꯗꯒꯤ꯫ ꯐꯛꯀ ꯊꯥꯔꯒ ꯂꯧ ꯌꯩꯕ ꯅꯨꯃꯤꯠꯁꯦ ꯐꯛꯀ ꯊꯥꯔꯒ ꯃꯇꯝ ꯑꯃꯗꯀꯣ ꯃꯩꯒ ꯂꯥꯛꯄꯣꯟꯇꯦ ꯃꯨꯡꯁꯦꯟ ꯊꯥꯎꯉꯩꯗꯣ ꯍꯥꯞꯂꯦꯟꯒ ꯇꯧꯔꯒ ꯍꯤꯗꯥꯛꯒ ꯆꯅꯥꯑꫭ ꯀꯥꯉꯩ ꯉꯧꯔꯒ ꯅꯠꯇ꯭ꯔꯥ꯫
ꯊꯥꯏꯅꯒꯤ ꯅꯨꯃꯤꯗꯥꯡꯒꯤ ꯑꯃ ꯀꯔꯤ ꯃꯃꯤꯡꯗꯨ ꯀꯥꯎꯔꯦ ꯂꯥꯇꯦꯟ ꯑꯃꯥ ꯑꯗꯨꯗꯨꯃ ꯑꯥ ꯑꯗꯨꯗꯨꯃꯥ ꯍꯥꯏꯗꯤ ꯂꯩꯇ꯭ꯔꯒꯁꯨ ꯑꯥ ꯀꯩꯅꯣꯗꯒꯤ ꯑꯈꯣꯏꯁꯤ ꯂꯩꯕ ꯌꯥꯎꯅꯕꯗꯒꯤ ꯋꯥꯔꯨꯗꯣꯏꯅꯦꯕ꯫
ꯎꯝ꯫
ꯑꯅꯤꯃꯨꯛꯀꯤ ꯆꯥꯡ ꯋꯥꯏꯗꯣꯏꯅꯦ ꯑꯥꯗꯅ ꯂꯧꯗ ꯑꯃ ꯊꯝꯃꯅꯤ ꯑꯗꯨꯒ ꯁꯤꯗ ꯂꯧꯒꯤ ꯀꯥꯔꯛꯑꯒꯥ ꯁ꯭ꯋꯥꯏꯗ ꯀꯩꯀꯩ ꯆꯥꯡꯅꯕꯒꯤ ꯑꯃꯒ ꯊꯝꯗꯣꯏꯅꯦꯕ ꯑꯗꯨꯗ ꯂꯥꯛꯄꯒ ꯍꯋꯥꯏ ꯃꯪꯒꯟ ꯑꯐꯨꯠꯄꯁꯨ ꯇꯧꯔꯒ ꯆꯥꯅꯕ ꯈꯔ ꯈꯔ ꯁꯨꯝ ꯂꯥꯡꯉꯥꯒ ꯀꯣꯏꯁꯤꯜꯂꯒ ꯐꯝꯃ ꯃꯌꯥꯏꯁꯤꯗ ꯂꯣꯏ ꯊꯝꯃꯥ ꯆꯥꯗꯣꯏꯅꯦꯕ꯫
ꯅꯨꯡꯁꯤꯕꯥꯅꯤ ꯃꯇꯝꯗꯣ꯫ ꯋꯥ ꯋꯥ ꯋꯥ ꯇꯧꯅꯔꯒ ꯄꯣꯠꯁꯨ ꯊꯣꯛꯆꯔꯛ ꯄꯣꯠꯁꯨ ꯍꯜꯂꯥ ꯄꯣꯠ ꯊꯣꯛꯆꯔꯛꯄ ꯏꯃꯨꯡ ꯃꯅꯨꯡ ꯂꯣꯏꯅ ꯅꯣꯡꯃꯗꯨꯒꯤ ꯏꯃꯨꯡꯒꯤ ꯃꯤꯒ ꯂꯣꯏ ꯀꯧꯅꯔꯒ ꯃꯤ ꯌꯥꯝꯗꯣꯏꯅꯦ ꯅꯠꯇ꯭ꯔꯥ ꯍꯥꯞꯂꯦꯟ ꯗꯨꯒ ꯊꯥꯜꯂꯦ ꯍꯥꯏꯔꯒ꯫ ꯑꯁ ꯉꯥꯟꯗꯤ ꯉꯥꯟꯕꯅꯤꯍꯦ ꯑꯗꯨꯏ ꯃꯇꯝꯗꯨꯒꯤ ꯍꯥꯞꯂꯦꯟꯗꯣ꯫
ꯉꯥꯜꯂꯦ-ꯉꯥꯜꯂꯦ꯫
ꯀꯥ ꯃꯣꯏꯗꯣ ꯀꯩ ꯀꯦꯔꯣꯁꯤꯟ ꯅꯠꯇ꯭ꯔꯦ ꯍꯥꯏꯖꯤꯟꯕꯗꯣ꯫
ꯑꯥ ꯑꯥ ꯍꯥꯏꯗꯤ ꯃꯩꯗꯣ ꯑꯈꯣꯏ ꯍꯧꯖꯤꯛꯀꯤ ꯑꯦꯜ ꯏ ꯗꯤ ꯂꯥꯏꯠ ꯀꯥ ꯀꯩꯁꯨ ꯌꯧꯗꯦ ꯍꯥꯏꯕ꯫ ꯃꯣꯏꯁꯤꯗꯤ ꯉꯥꯜꯂꯦ ꯉꯥꯜꯂꯦ ꯀꯥ ꯍꯥꯏꯔꯤꯁꯦ ꯃꯇꯝꯗꯨꯒꯤ ꯍꯥꯞꯂꯦꯟꯗꯨꯅ ꯍꯦꯜꯂꯦꯕ꯫
ꯃꯥꯅꯤ꯫
ꯁꯣꯝꯒꯤꯗꯨꯗꯤ
ꯕ꯭ꯔꯥꯗꯥꯥꯔ ꯍꯣꯏ ꯂꯣꯝꯗꯗꯤ ꯀꯃꯥꯏꯅ ꯇꯧꯔꯤꯒꯦ꯫ ꯀꯦꯔꯣꯁꯤꯟ ꯀꯦꯔꯣꯁꯤꯟꯁꯦ ꯃꯇꯝꯗꯨꯗꯗꯤ ꯀꯦꯔꯣꯁꯤꯟ ꯌꯥꯝ ꯐꯪꯉꯦꯕ ꯁꯣꯝꯗꯁꯨ ꯌꯦꯜꯂꯦꯕ ꯒꯣꯔꯃꯦꯟꯅ ꯑꯗꯣꯝꯗꯗꯤ ꯌꯦꯜꯂꯤꯕꯥ
ꯍꯣꯏ ꯀꯦꯔꯣꯁꯤꯟꯁꯦ ꯐꯪꯕꯨꯗꯤ ꯐꯪꯉꯦ ꯑꯗꯨ ꯄꯥꯛꯅꯗꯤ ꯇꯥꯈꯤꯗ꯭ꯔꯦ
ꯌꯣꯟ ꯍꯥꯏꯗꯤ ꯌꯦꯟꯁꯨ ꯌꯦꯟꯗ꯭ꯔꯦꯕ ꯍꯧꯖꯤꯛꯇꯤ
ꯎꯝ ꯍꯥꯏꯗꯤ ꯄꯦꯇ꯭ꯔꯣꯜ ꯀꯩꯀꯩ ꯑꯇꯣꯞꯄ ꯀꯩꯀꯩꯁꯨ ꯑꯗꯨꯝ ꯊꯣꯛꯂꯛꯑꯕꯅꯤꯅ ꯑꯗꯨꯒꯤ ꯁꯤꯖꯤꯟꯅꯐꯝ ꯑꯣꯏꯔꯣ ꯗꯤꯚꯥꯏ ꯀꯔꯤ ꯀꯔꯤ ꯑꯇꯣꯞꯄ ꯃꯌꯥꯝ ꯑꯃꯁꯨ ꯊꯣꯛꯂꯛꯑꯥꯕꯅꯤꯅ ꯀꯦꯔꯣꯁꯤꯟꯁꯦ ꯍꯥꯏꯗꯤ ꯈꯔꯥ ꯏꯃꯨꯡ ꯃꯅꯨꯡ ꯅꯪꯕ ꯈꯔꯅꯗꯤ ꯑꯗꯨ ꯀꯩꯅꯣꯁꯨ ꯌꯣꯟꯗ ꯌꯥꯗꯕꯅꯤꯅ ꯗꯨꯀꯥꯟꯗꯗꯥꯔꯅꯗꯤ ꯑꯗꯨꯝ ꯈꯔ ꯑꯗꯨꯝ ꯌꯣꯜꯂꯒ ꯃꯣꯏꯒꯤ ꯌꯨꯁ ꯇꯧꯅꯕꯁꯤꯡꯗꯨ ꯑꯣꯏꯅꯗꯤ ꯑꯗꯨꯃꯥꯏꯅ ꯕꯦꯂꯦꯟꯁꯇꯤ ꯈꯔ ꯑꯗꯨꯝ ꯊꯝꯃꯦꯕ ꯌꯥꯝ ꯀꯟꯅ ꯐꯪꯗꯕꯁꯨ ꯑꯗꯨꯃꯛꯇꯤ ꯑꯣꯏꯗꯦ ꯌꯦꯟꯕꯒꯤ ꯄꯣꯠꯇꯨꯝꯃꯥꯗꯤ ꯄꯥꯛꯅ ꯎꯗ꯭ꯔꯦ
ꯍꯣꯏ ꯁꯤꯖꯤꯟꯅꯕꯒꯤ ꯆꯥꯡꯗꯣ ꯃꯥꯒꯤ ꯂꯩꯔꯛꯇꯥꯕ
ꯎꯝ
ꯃꯥ ꯃꯣꯏ ꯔꯪ ꯀꯥꯡꯕꯨ ꯔꯪ ꯍꯥꯢ ꯀꯥꯡꯕꯨ ꯑꯗꯒꯤ ꯔꯪꯒꯤ ꯑꯣꯏꯕ ꯑꯅꯝꯕꯅ ꯔꯪꯒꯤꯅꯦ ꯑꯗꯒꯤ ꯏꯃꯨꯡꯒꯤ ꯃꯩ ꯊꯥꯗ ꯈꯣꯠꯇꯣꯛ ꯇꯧꯕꯒꯤ ꯑꯗꯨꯝꯕꯗ ꯁꯤꯖꯤꯟꯅꯕ ꯅꯠꯇꯅꯗꯤ ꯑꯇꯣꯞꯄ ꯄꯥꯛ ꯁꯤꯖꯤꯟꯅꯗꯔꯦ ꯍꯣꯏ ꯀꯥꯔꯄꯦꯟꯇꯔꯒꯨꯝꯕ
ꯀꯥꯔꯄꯦꯟꯇꯔꯒꯤꯁꯨ ꯃꯣꯏꯒꯤꯁꯨ ꯍꯥꯏꯗꯤ ꯎ ꯀꯛꯄ ꯑꯗꯨꯗꯁꯣ ꯝꯕꯥꯔ
ꯅꯅꯦ ꯃ ꯃ ꯀꯅꯣꯦ
ꯎꯝ ꯈꯪꯗꯦꯗꯥ ꯒꯣꯔꯕꯥꯔꯃꯦꯟꯁꯦ ꯃꯃꯤꯡꯇꯒꯤ ꯑꯣꯏꯅ ꯂꯩꯔꯒ ꯊꯕꯛꯇꯤ ꯇꯧꯗ꯭ꯔꯕꯅꯦꯅ ꯍꯥꯟꯅ ꯂꯩꯔꯝꯕ ꯃꯌꯥꯝ ꯁꯨ ꯂꯣꯏꯅ ꯊꯕꯛꯁꯦ ꯆꯥꯎꯊꯔꯛꯑꯦꯕ ꯐꯪꯉꯥꯛꯇꯕꯒꯨꯝꯕ ꯍꯥꯟꯅꯒꯤ ꯄꯣꯠ ꯆꯩ ꯂꯩꯔꯝꯕꯁꯤꯡꯁꯤꯅꯗꯤ ꯍꯦꯟꯅ ꯐꯔꯤꯅꯤꯗ ꯐꯪꯉꯝꯕꯁꯦ
ꯐꯩꯗ
ꯍꯧꯖꯤꯛꯅ ꯑꯃꯨꯛ ꯄꯤꯗꯕꯩ ꯐꯪꯍꯜꯂꯛꯇꯕꯩ ꯋꯥꯅꯦꯕ ꯍꯧꯖꯤꯛꯅ ꯑꯇꯣꯞꯄꯗ ꯃꯍꯨꯠ ꯁꯤꯟꯖꯈ꯭ꯔꯦ ꯍꯥꯏꯗꯨꯅ ꯑꯃꯨꯛ ꯇꯣꯡꯉꯥꯟꯈ꯭ꯔꯦ ꯑꯗꯨ ꯅꯨꯡꯉꯥꯏꯖꯕꯗꯤ ꯍꯥꯟꯅꯒꯤ ꯐꯪꯉꯝꯕ ꯄꯣꯠ ꯆꯩꯩ ꯈꯔꯁꯤꯡꯗꯨꯅ ꯅꯨꯡꯉꯥꯏꯌꯦ
ꯑꯌꯦꯡꯕ ꯁꯐꯤꯖꯟ ꯑꯣꯏꯅ ꯁꯤꯖꯤꯟꯅꯕꯁꯨ ꯉꯝꯃꯣꯢ
ꯎꯝ
ꯍꯧꯖꯤꯛ ꯐꯪꯉꯤꯁꯤꯗꯤ ꯑꯗꯨꯝ ꯍꯥꯏꯕ ꯋꯥꯅꯤꯗ ꯆꯥꯎꯈꯜꯂꯦ ꯍꯥꯏꯕꯒꯤ ꯍꯥꯏꯕ ꯋꯥꯅꯤ ꯑꯗꯨꯁꯨꯨꯝ
ꯁꯤꯖꯤꯅ ꯅꯨꯡꯉꯥꯏꯅ ꯇꯧꯕ ꯍꯥꯏꯗꯨ ꯑꯣꯏꯗꯦꯕ ꯌꯥꯏꯒ ꯌꯥꯗꯦꯒꯦ ꯌꯥꯏꯒ ꯌꯥꯗꯦꯒꯦ ꯍꯥꯏꯅ ꯑꯗꯨꯒꯤ ꯑꯗꯨꯒꯤ ꯃꯌꯥꯝ ꯑꯃ ꯊꯣꯛꯆꯤꯜꯂꯛꯑꯦ ꯊꯥꯏꯅꯒꯤ
ꯐꯪꯕꯁꯨ ꯋꯥꯏ ꯇꯥꯟꯅꯕꯁꯨ ꯋꯥꯏ ꯍꯧꯖꯤꯛꯇꯤ ꯒꯣꯔꯃꯦꯟꯒꯤꯗꯤꯀꯣ ꯂꯥꯛꯄ ꯍꯥꯏꯁꯨ ꯂꯥꯛꯇꯦ ꯑꯃꯒꯤꯁꯨ ꯢꯁꯒꯤꯝ ꯑꯃ ꯑꯣꯏꯔꯣ ꯑꯃ ꯑꯣꯏꯔꯣ ꯂꯣꯏꯅ ꯊꯥꯖꯤꯟꯒꯅꯤ ꯁꯧꯡꯂꯥꯛ ꯂꯥꯛꯑꯣꯏ ꯃꯥꯅꯦ ꯑꯩꯈꯣꯏꯁꯦ ꯑꯁꯦꯡꯕꯩꯗꯤ ꯅꯤꯌꯣꯝꯗꯗꯤ ꯌꯥꯝ ꯐꯖꯅ ꯇꯧꯕꯅꯦꯕ ꯒꯣꯔꯃꯦꯟꯒꯤ ꯑꯦꯁ ꯁꯤꯒꯤ ꯖꯒꯥꯁꯤꯗ ꯁꯤ ꯊꯝꯃꯒ ꯁꯤꯒꯤ ꯆꯥꯎꯈꯠꯍꯟꯕ ꯈꯣꯠꯍꯟꯕ ꯅꯤꯌꯣꯝꯒꯤꯗꯤ ꯌꯥꯝ ꯐꯖꯕꯅꯦꯕ ꯃꯈꯟ ꯃꯈꯟ ꯁ꯭ꯀꯤꯝꯁꯤ ꯇꯥꯕꯗ
ꯆꯤꯟꯗꯗꯤ ꯐꯖꯕ ꯄ꯭ꯂꯥꯟꯗꯤ ꯐꯖꯕ ꯄ꯭ꯂꯥꯟꯁꯤꯅ ꯑꯃꯨꯛ ꯃꯤꯁꯦ ꯄꯥꯡꯍꯜꯂꯛꯄꯒꯤ ꯃꯑꯣꯡ ꯑꯃ
ꯑꯁꯣꯝꯗꯒꯤ ꯆꯥꯈꯤꯕ ꯄꯩꯁꯥꯗꯨ ꯁꯤ ꯃꯅꯤꯄꯨꯔ ꯌꯧꯔꯀꯥꯟꯗ ꯃꯅꯤꯄꯨꯔꯗ ꯁ ꯑꯃꯨꯛ ꯆꯥꯈ꯭ꯔꯅꯤ ꯈꯔ ꯗꯥꯏꯔꯦꯛ ꯗꯔꯁꯤꯡꯅ ꯃꯣꯏꯅ ꯑꯃꯨꯛ ꯈꯔ ꯑꯃꯨꯛ ꯆꯥꯈ꯭ꯔꯅꯤ ꯑꯗꯒꯤ ꯗꯥꯏꯇꯔꯒꯤ ꯃꯈꯥꯗ ꯆꯂꯥꯏꯔꯤꯕ ꯑꯦꯖꯦꯟꯁꯤꯡꯗꯨꯅꯁꯨ ꯈꯔꯥ ꯑꯃꯨꯛ ꯆꯥꯒꯔꯅꯤ ꯑꯗꯩ ꯐꯪꯐꯝ ꯊꯣꯛꯄ ꯃꯤꯗꯨꯗ ꯐꯪꯗꯣꯏꯗꯨꯗꯤ ꯁꯔꯛ ꯆꯥꯅꯕꯅꯕꯗꯨꯗ ꯇ꯭ꯋꯦꯟꯇꯤ ꯄꯔꯦꯟꯃꯐꯥꯎꯛ ꯉꯥꯏꯦ ꯇ꯭ꯋꯦꯟꯇꯤꯐꯥꯎ ꯌꯧꯔꯝꯗꯧ ꯃꯥꯟꯗꯁꯨ ꯀꯔꯝ ꯐꯪꯅꯩꯦ
ꯑꯗꯨ ꯄ꯭ꯔꯖꯥꯁꯤꯡꯁꯤꯅꯁꯨ ꯇꯟꯕꯒꯤꯅꯦꯕ ꯍꯥꯏꯅꯗꯧꯗꯣ ꯑꯃꯛꯔꯣꯝꯗꯗꯤ ꯊꯥꯡꯃꯩ ꯁꯦꯡꯅ ꯄꯣꯠ ꯁ꯭ꯀꯤꯝ ꯈꯨꯗꯤꯡꯃꯛ ꯄ꯭ꯔ. ꯖꯥꯁꯤꯡꯁꯤꯅ ꯂꯣꯏꯅ ꯌꯨꯅꯥꯏꯇꯦꯠ ꯑꯣꯏꯔꯒ ꯑꯣꯐꯤꯁꯇ ꯊꯣꯝꯖꯤꯜꯂꯒꯅꯤ ꯈꯟꯗꯦ ꯆꯦ ꯊꯥꯔꯒ ꯀꯣ ꯀꯝꯄ꯭ꯂꯦꯟ ꯇꯧꯕ
ꯑꯗꯨ. ꯝ ꯅꯥꯊꯩꯕ ꯉꯝꯄꯣꯟꯗꯦꯕ ꯃꯣꯏꯁꯨ
ꯁꯥꯎꯠꯀꯤꯗ ꯁꯥꯎꯠꯀꯤꯗ ꯀꯩꯅꯣꯅ ꯕꯤꯖꯦꯠ ꯇꯤꯂꯥꯄꯇꯤꯅ ꯀꯩꯅꯣꯒꯤ ꯑꯗꯥꯗꯤꯅ ꯃꯣꯏꯒꯤꯗꯨꯗ ꯀꯩꯅꯣꯒꯤ ꯃꯩꯒꯤ ꯃꯣꯏꯒꯤ ꯀꯩꯅꯣꯗꯣ ꯑꯗꯨꯗ ꯑꯗꯨꯒꯤ ꯑꯣꯏꯅ ꯃꯥꯅ ꯀꯩꯅꯣ ꯏꯁꯀꯤꯝ ꯑꯃ ꯄꯥꯏꯈꯠꯀ ꯑ ꯍꯥꯏꯕꯅꯦ ꯀꯔꯣꯔ ꯀꯌꯥꯒꯤꯅꯣ ꯍꯥꯏꯕꯅꯤꯅ ꯑꯗꯨ ꯃꯥ ꯔꯤꯖꯦꯛ ꯇꯧꯔꯛꯏꯅꯤ ꯑꯃꯡꯨꯛ
ꯃꯥꯅꯦ
ꯍꯣꯏ ꯁꯤ ꯄ꯭ꯔꯖꯥꯅ ꯁꯤꯗ ꯃꯟꯇ꯭ꯔꯤꯗꯒꯤꯇ ꯑꯩ ꯑꯩ ꯂꯩꯇ꯭ꯔꯦ ꯈꯣꯠꯇ꯭ꯔꯦ ꯀ ꯍꯥꯏꯔ ꯁꯤ ꯁꯤ ꯌꯥꯝ ꯋꯥꯔꯤꯁꯦ ꯁꯤꯗ ꯍꯦꯟꯒꯠꯂꯛꯑꯕꯅꯦꯕ ꯁꯣꯝꯕꯨꯗꯤ ꯀꯔꯨꯔ ꯌꯥꯝ ꯆꯥꯎꯅ ꯄꯤꯔꯛꯑꯕꯅꯦꯕ
ꯑ
ꯑꯗꯨꯕꯨ ꯃꯥꯅꯕꯨꯗꯤ ꯁꯦꯝ ꯃꯣꯏꯁꯦ ꯍꯥꯏꯖꯗꯩ ꯋꯥꯅꯤ ꯄꯩꯁꯥꯗꯨꯗꯤ ꯄꯨꯔꯥ ꯃꯁꯥ ꯅꯠꯇ꯭ꯔꯦꯕ ꯑꯗꯨ ꯐꯥꯎꯕ ꯃꯥꯅ ꯀꯦꯟꯁꯦꯜ ꯇꯧꯔꯤꯅꯦꯕꯗꯨ ꯑꯗꯨꯒꯤ ꯋꯥꯈꯜꯂꯣꯟ ꯑꯃ ꯆꯦꯟꯕ ꯑꯃ ꯆꯪꯉꯦꯕ ꯊꯦꯡꯅ ꯍꯥꯏꯔꯗꯤ ꯄ꯭ꯔꯖꯥꯁꯤꯡꯁꯤꯁꯨ ꯑꯗꯨꯒꯤ ꯋꯥꯈꯜꯂꯣꯟ ꯑꯃ ꯂꯩꯕ ꯑꯃ ꯆꯪꯉꯦꯕ ꯁꯦꯡꯅ ꯆꯤꯟꯁꯨ ꯉꯥꯡꯕ ꯉꯝꯇ꯭ꯉꯥꯏ ꯍꯥꯏꯗꯤ ꯄꯣꯂꯤꯇꯤꯁꯤꯌꯥꯟ ꯑꯃꯗꯨꯅ ꯃꯥꯅ ꯋꯥ ꯉꯥꯡꯉꯛꯄꯗ ꯈꯨꯝꯕ ꯉꯝꯗ꯭ꯉꯥꯏꯒꯤ ꯃꯥ ꯃꯥ ꯆꯤꯟꯗꯨ ꯃꯦꯟꯅꯕ ꯄꯩꯁꯥ ꯄꯤꯔꯛꯄꯗꯨ ꯃꯣꯏꯅ ꯂꯧꯍꯔꯣꯏ ꯍꯥꯏꯗꯤ ꯄꯩꯁꯥꯗ ꯐꯌꯥꯝ ꯌꯥꯝꯖꯔꯒꯁꯨ ꯂꯧꯗꯕ ꯌꯥꯏꯑꯕ ꯁꯦꯡꯅꯔꯗꯤ
ꯑꯁꯦꯡꯕ ꯃꯣꯏꯅ ꯃꯣꯏꯒꯤ ꯄꯣꯠꯇꯨꯗ ꯀꯥꯔꯛꯀꯗꯕ ꯑꯃꯗꯤ ꯍꯌꯦꯡ ꯀꯣꯟꯅ ꯄ꯭ꯔꯖꯥꯁꯤꯡꯗꯨꯗ
ꯌꯥꯝꯅ ꯗꯤꯁꯇꯔꯕꯦꯟ ꯑꯣꯏꯔꯛꯀꯗꯕ ꯄꯩꯁꯥꯅ ꯆꯪꯕ ꯑꯣꯏꯇꯥꯥꯔꯒꯁꯨ ꯃꯣꯏꯗ ꯀꯣꯛꯇ ꯀꯩꯗ ꯐꯠꯇꯕ ꯄꯣꯠ ꯑꯃ ꯐꯨꯝꯗꯣꯏ ꯇꯇꯥꯔꯗꯤ ꯔꯤꯖꯦꯛ ꯇꯧꯗꯅ ꯐꯩ ꯍꯥꯏꯕꯗꯨꯣꯃ ꯈꯟꯗꯣꯏꯅꯦꯕ
ꯐꯩ ꯐꯩ ꯍꯥꯏꯗꯤ ꯃꯣꯏꯒꯤ ꯃꯣꯏꯒꯤ ꯆꯤꯤꯟ ꯑꯗꯨꯝ ꯃꯦꯂꯥꯗꯨ ꯄꯣꯟꯅꯤꯗ ꯄꯩꯁꯥ ꯂꯧꯈꯤꯕ ꯍꯥꯏꯁꯦ ꯑꯗꯨꯗꯒꯤꯅꯦꯕ ꯑꯣꯥ ꯐꯤꯐꯇꯤ ꯐꯤꯐꯇꯤ